ꯇꯥꯏ ꯇꯥꯏ
ꯆꯛ ꯆꯥꯔꯕꯣ
ꯆꯥꯔꯦ ꯑꯍꯝ
ꯀꯩ ꯌꯦꯟꯁꯥꯡ ꯆꯥꯒꯦ
ꯑ ꯏꯔꯣꯜꯂꯦ
ꯑꯣ ꯅꯪꯗꯤ ꯋꯥꯔꯜ ꯀꯞꯀ ꯌꯦꯡꯗ꯭ꯔꯣ
ꯌꯦꯡꯗꯦꯗ
ꯑꯣ ꯃꯤ ꯃꯌꯥꯝ ꯌꯦꯡꯅꯕꯒꯤ ꯌꯥꯝ ꯀꯟꯅ ꯀꯣꯏꯆꯦꯟ ꯆꯦꯟꯅꯔꯦ ꯅꯣꯏ ꯌꯦꯡꯕ ꯌꯥꯎꯗꯕ ꯑꯣꯏ ꯑꯣꯏꯔꯦ
ꯑꯩꯗꯤ ꯌꯦꯡꯕ ꯌꯥꯎꯗꯦ
ꯃꯤ ꯂꯝꯄꯥꯛꯇꯒ ꯁꯤꯜꯒ ꯀꯥꯞꯇꯅ ꯌꯥꯝ ꯇꯧꯅꯩ ꯍꯥꯏꯅꯦ
ꯎꯝ ꯂꯝꯄꯥꯛꯁꯤꯗ
ꯑꯥ ꯑꯁꯣꯟ ꯂꯝꯗꯣꯡ ꯂꯣꯝꯗꯒꯗꯤ ꯇꯧꯋꯦ ꯍꯥꯏꯌꯦꯕ
ꯈꯪꯗꯦ
ꯑꯉꯥꯡ ꯁꯤꯡꯗꯤ ꯇꯨꯝꯒꯔꯕꯣ ꯑꯩ ꯐꯃꯨꯡꯗ ꯂꯩꯔꯦ ꯅꯣꯡꯅ ꯃꯔꯣꯝ ꯇꯥꯁꯤꯜꯂꯛꯄꯅꯦ ꯇꯟꯗꯅ ꯐꯃꯨꯡ ꯆꯪꯉꯛꯑꯕ
ꯑꯗꯨꯅ ꯑꯩꯁꯨꯅꯦ ꯅꯣꯡ ꯇꯥꯕꯗ ꯇꯟꯗꯅ
ꯑꯩꯈꯣꯏꯅꯒ ꯀꯣꯏ ꯆꯠꯄꯥ ꯅꯨꯃꯤꯠꯇꯨꯗꯒ ꯅꯣꯡ ꯇꯥꯁꯤꯜꯂꯕꯗꯤ ꯀꯃꯥꯏꯅ ꯇꯧꯗꯣꯏꯕ
ꯑꯁ ꯑꯗꯨꯁꯨ ꯇꯠꯅꯕ ꯌꯥꯕ ꯋꯥꯐꯝꯅꯤ
ꯑꯗꯨꯅꯤ ꯍꯥꯏꯖꯦ ꯅꯣꯡ ꯇꯥꯁꯤꯜꯂꯛꯂꯒꯗꯤ ꯁꯥꯇꯤꯟ ꯄꯨꯔ ꯆꯠꯄꯒꯤ ꯐꯤꯕꯝꯗ ꯂꯩꯗꯣꯏꯖꯥꯠꯂꯥ
ꯈꯪꯗꯦꯅꯦ
ꯅꯣꯡ ꯇꯥꯕꯤꯗꯕ ꯅꯠꯇ꯭ꯔꯥ ꯅꯪ ꯑꯗꯨꯏ ꯇꯥꯔꯗꯤ ꯑꯈꯣꯏ ꯆꯠꯄꯒꯤ ꯅꯨꯃꯤꯠꯇꯨꯗ ꯏꯟꯖꯥꯡ ꯑꯃ ꯄꯨꯂꯞ ꯊꯣꯡꯕ ꯍꯥꯏꯕꯗꯨꯗꯤ ꯋꯥꯔꯤ ꯍꯥꯏꯅꯕ ꯌꯥꯎꯒꯔ꯭ꯕꯣ
ꯌꯥꯎꯗ꯭ꯔꯤꯌꯦ ꯏꯔꯥꯏ ꯅꯨꯃꯤꯠꯇꯨꯗ ꯑꯗꯨꯝ ꯍꯥꯏꯅꯔꯁꯦꯅ
ꯑꯣ ꯅꯣꯏ ꯅꯨꯄꯥ ꯍꯣꯏꯗꯤ ꯖꯒꯣꯏ ꯆꯠꯂꯨꯕꯗꯣ ꯂꯥ ꯍꯜꯂꯛꯈ꯭ꯔꯕꯣ
ꯍꯜꯂꯛꯇ꯭ꯔꯤꯌꯦ
ꯑꯣ ꯃꯣꯏꯗꯤ ꯄꯨꯡ ꯀꯌꯥꯗꯒ ꯍꯜꯂꯛꯀꯦ
ꯊꯦꯡꯉꯤꯗ ꯄꯨꯡ ꯕꯥꯔꯣ ꯃꯈꯥꯏꯗꯤ ꯑꯗꯨꯝ ꯑꯌꯥꯝꯕꯅ ꯑꯗꯨꯝ ꯇꯥꯔꯦ
ꯑꯣ ꯂꯥꯏ ꯂꯣꯏꯔꯛꯄꯒ ꯀꯩꯒ
ꯃꯣꯏꯒꯤ ꯂꯥꯏꯗꯣ ꯊꯦꯡꯅꯁꯨ ꯍꯧꯋꯦꯕ ꯑꯈꯣꯏꯒꯤ ꯂꯥꯏ ꯒꯤ ꯅꯨꯡꯗꯤꯟ ꯖꯒꯣꯏ ꯁꯥꯕꯗꯣ ꯅꯨꯡꯗꯤꯟ ꯖꯒꯣꯏ ꯁꯥꯕꯁꯦ ꯁꯤ ꯍꯦꯛ ꯂꯣꯏꯕꯒ ꯂꯣꯏꯕꯒꯤ ꯇꯥꯏꯃꯤꯡꯁꯦ ꯄꯨꯡ ꯅꯤꯄꯥꯟ ꯃꯈꯥꯏ ꯁ꯭ꯋꯥꯏꯗꯒ ꯂꯣꯏꯌꯦꯕ ꯂꯥꯏ ꯅꯨꯡꯗꯤꯟꯒꯤ ꯖꯒꯣꯏ ꯁꯥꯕꯁꯦ ꯑꯗꯨꯗꯒꯤ ꯑꯃꯨꯛ ꯂꯥꯏ ꯂꯥꯏꯔꯦꯟ ꯃꯊꯦꯛ ꯊꯦꯛꯄ ꯑꯗꯒꯤ ꯃꯣꯏꯒꯤ ꯀꯩꯀꯩꯅꯣ ꯃꯌꯥꯝ ꯂꯩꯗꯅꯀꯣ
ꯍꯣꯏ ꯃꯣꯏꯗꯤ ꯋꯥꯀꯣꯟꯅꯣ ꯀꯥꯏꯅ ꯂꯥꯎꯕꯀꯥꯗꯣ
ꯍꯣꯏ ꯍꯣꯏ ꯑꯗꯨꯒꯨꯝꯕ ꯃꯌꯥꯝ ꯇꯧꯔꯤꯉꯩ ꯇꯧꯕ ꯂꯣꯏꯁꯤꯜꯂꯛꯄꯗ ꯑꯗꯨꯝ ꯄꯨꯡ ꯊꯦꯡꯉꯦꯕ ꯑꯗꯩ ꯉꯍꯥꯛ ꯐꯝꯃꯒ ꯋꯥꯔꯤ ꯋꯥꯇꯥꯏ ꯑꯃꯨꯛ ꯇꯧꯔꯤꯉꯩ ꯑꯗꯨꯝ ꯄꯨꯡ ꯕꯥꯔꯣ ꯃꯈꯥꯏꯗꯤ ꯑꯗꯨꯝ ꯑꯌꯥꯝꯕꯅ ꯑꯗꯨꯝ ꯇꯥꯔꯦ
ꯖꯒꯣꯏ ꯅꯨꯡꯒꯣꯏꯗꯤ ꯁꯥꯟꯅꯗꯖꯥꯠꯂꯣ
ꯖꯒꯣꯏ ꯖꯒꯣꯏ ꯏꯁꯩꯁꯦ ꯑꯗꯨꯝ ꯑꯌꯥꯝꯕꯅꯗꯤ ꯇꯧꯗꯕ ꯃꯥꯜꯂꯦ ꯃꯐꯝ ꯃꯐꯝ ꯌꯦꯡꯉꯒ ꯑꯃꯅꯤꯕꯨꯗꯤ ꯑꯗꯨꯝ ꯇꯧꯕ
ꯑꯥ ꯑꯣ ꯖꯒꯣꯏ ꯁꯥꯕ ꯌꯦꯡꯕꯒ ꯅꯨꯡꯉꯥꯏꯕꯅꯤꯅꯦ ꯂꯥꯏ ꯍꯔꯥꯎꯕꯩ ꯅꯠꯇ꯭ꯔꯥ
ꯑꯥꯎ
ꯑꯈꯣꯏ ꯁ꯭ꯋꯥꯏꯒꯤꯗꯤ ꯂꯥꯏ ꯍꯔꯥꯎꯈꯤꯗꯕꯅꯤꯅ ꯌꯦꯡꯕꯁꯨ ꯐꯪꯈꯤꯗ꯭ꯔꯦ
ꯂꯥꯏ ꯍꯔꯥꯎꯕ ꯆꯍꯤ ꯑꯅꯤ ꯑꯍꯨꯝ ꯁꯨꯔꯛꯑꯃꯃꯅꯤ ꯎꯗꯕ
ꯍꯣꯏ ꯖꯒꯣꯏ ꯁꯥꯕ ꯌꯥꯎꯖꯦꯅ ꯈꯜꯂꯤꯉꯥꯏꯁꯤꯗ ꯀꯩꯅꯣ ꯇꯧꯔ ꯇꯣꯛꯑꯦꯗꯣ ꯇꯣꯛꯑꯦꯅꯦ ꯂꯥꯏꯁꯨ ꯀꯨꯝ ꯆꯜꯕꯗ ꯂꯣꯏꯁꯟꯒꯔ꯭ꯦ
ꯑꯥꯎ
ꯈꯪꯗꯦꯗ ꯇꯧꯔꯤꯁꯦ
ꯃꯤꯒꯤꯅ ꯅꯨꯃꯤꯠ ꯇꯔꯥꯅꯤ ꯃꯥꯄꯟꯅꯤ ꯑꯗꯨꯃꯥꯏꯅ ꯍꯔꯥꯎꯋꯦ ꯑꯈꯣꯏꯒꯤꯅ ꯀꯃꯥꯏꯅ ꯇꯧ ꯇꯧꯔꯤꯅꯣ ꯈꯪꯗꯦ
ꯑꯗꯣ ꯃꯣꯏꯒꯤ ꯂꯥꯏ ꯍꯔꯥꯎꯐꯝ ꯑꯃ ꯆꯠꯂꯤꯗꯨꯗꯤ ꯃꯣꯏꯗꯤ ꯁꯤꯃꯥ ꯗꯔꯃꯥꯒꯗꯤ ꯇꯧꯗꯖꯥꯠꯂꯣ
ꯈꯪꯗꯤꯌꯦ ꯑꯗꯨꯗꯤ
ꯑꯣ ꯑꯈꯣꯏꯁꯨ ꯑꯈꯣꯏ ꯑꯗꯣ ꯑꯈꯣꯏ ꯁꯣꯝꯒꯤꯅ ꯑꯃꯨꯛ ꯑꯦ ꯂꯤꯂꯥ ꯄꯥꯂꯤ ꯄꯥꯂꯤ ꯄꯨꯅꯔꯒ ꯑꯦ ꯉꯁꯤ ꯄꯨꯜ ꯄꯥꯂꯤ ꯄꯨꯒꯗꯧꯁꯤꯅ ꯀꯣ ꯀꯨꯝꯍꯩ ꯍꯔꯥꯎꯕ ꯇꯧꯏ ꯀꯥꯏꯅ ꯏꯁꯩꯒꯨꯝꯕ ꯂꯤꯂꯥꯒꯨꯝꯕ ꯌꯥꯝ ꯇꯧꯅꯩꯗꯅ
ꯑꯥꯎ
ꯑꯗꯣ ꯑꯈꯣꯏꯔꯣꯝꯒꯤꯖꯨ ꯑꯃꯨꯛ ꯇꯧꯅꯗꯦꯕ ꯑꯗꯨꯃꯥꯏꯅ ꯑꯈꯣꯏ ꯁ꯭ꯋꯥꯢꯒꯤ ꯑꯃꯨꯛ ꯆꯠꯅꯕꯤ ꯃꯤ ꯃꯤ ꯆꯠꯅꯕꯤꯅꯦꯕ ꯑꯗꯨꯕꯨ ꯗꯤ ꯑꯦ ꯃꯣꯏꯒꯤ ꯀꯣꯜꯂꯤꯕ ꯅꯣꯡ ꯃꯗꯨꯒꯤ ꯇꯥꯔꯤꯕ ꯕꯣꯂꯨꯟꯇꯤꯌꯥꯔ ꯗꯨꯅ ꯁꯤꯟꯕꯅꯤꯗꯅ ꯂꯤꯂꯥ ꯀꯩꯀꯥ ꯇꯧꯕ ꯗꯨꯅꯥ ꯑꯗꯣ ꯑꯈꯣꯏꯒꯤꯗꯤ ꯑꯁꯣꯟ ꯅꯥꯀꯟꯒꯤꯗꯤ ꯇꯧꯅꯗꯦꯕꯣ
ꯅꯣꯏꯒꯤꯅ ꯀꯃꯥꯏꯟ ꯇꯧꯒꯦ
ꯑꯈꯣꯏꯒꯤꯗꯤ ꯀ꯭ꯂꯥꯍꯥꯜꯂ ꯂꯥꯏꯕꯨꯡ ꯆꯣꯡꯕ ꯂꯣꯏꯀꯥꯟꯗ ꯑꯈꯣꯏꯒꯤ ꯀ ꯅ ꯅꯥꯠ ꯀꯩꯕ ꯖꯒꯣꯏꯒꯨꯝꯕ ꯍꯥꯎ ꯖꯒꯣꯏ ꯃꯌꯥꯝ ꯊꯣꯛꯄꯗꯣ
ꯎꯝ
ꯑꯗꯨ ꯊꯣꯛꯑꯒ ꯂꯣꯏꯁꯤꯜꯂꯦ ꯑꯗꯨꯒ ꯑꯈꯣꯏ ꯂꯣꯏꯔꯛꯄꯗ ꯉꯥꯏꯍ ꯃꯃꯥꯡꯗ ꯑ ꯈꯨꯔꯥꯏꯔꯣꯝꯒꯤ ꯑꯦꯝ ꯑꯦꯜ ꯑꯦ ꯀꯥꯕꯗꯣ ꯑꯗꯨꯗꯨꯅ ꯂꯥꯏꯔꯣꯏ ꯅꯨꯃꯤꯠꯇ ꯂꯤꯂꯥꯒ ꯇꯧ ꯂꯤꯂꯥ ꯑꯅꯤ ꯇꯧꯋꯦ ꯍꯥꯏꯖꯦ ꯅꯣꯡꯉꯥꯜꯂꯦ ꯍꯥꯏꯖꯤꯅꯤ ꯑꯔꯣꯏꯕ ꯅꯨꯃꯤꯠꯇ
ꯑꯣ
ꯃꯤ ꯄꯨꯡꯉꯧ ꯅꯨꯉꯥꯜꯂ ꯆꯠꯂꯦꯌꯦ ꯂꯥꯏꯔꯣꯏꯒꯤꯗꯤ ꯂꯥꯏꯔꯣꯏ ꯒꯤꯗꯤ ꯑꯈꯣꯏ ꯁꯝꯅ ꯍꯥꯏꯕꯗ ꯖꯒꯣꯏ ꯅꯨꯡꯅꯨꯡ ꯁꯥꯕꯖꯨ ꯇꯥꯡꯈꯨꯟ ꯅꯨꯨꯔꯥꯕꯤꯀ ꯃꯌꯥꯝ ꯁꯥꯕꯗꯣ ꯌꯥ ꯌꯥꯝ ꯁꯥꯡꯅ ꯇꯧꯋꯤꯗꯅꯥ ꯇꯥꯕ꯭ꯔꯣ
ꯇꯥꯢꯌꯦ ꯇꯥꯏ
ꯑꯗꯨ ꯁꯥꯕꯅꯤꯅ ꯊꯦꯡꯉ ꯇꯧꯕꯅꯤꯅ ꯑꯗꯨꯒꯤ ꯑꯃꯨꯛ ꯂꯣꯏꯔꯛꯄ ꯉꯥꯏꯕꯒ ꯇꯧꯕꯗ ꯂꯤꯂꯥ ꯂꯥ ꯄꯥꯔꯇꯤꯗꯣ ꯀꯌꯥꯎ ꯑꯗꯨꯒꯤ ꯇꯧꯔ ꯑꯅꯤ ꯂꯤꯂꯥ ꯑꯅꯤ ꯇꯧꯔꯛꯄꯖꯦ ꯂꯤꯂꯥ ꯑꯃꯅ ꯄꯨꯡ ꯀꯌꯥ ꯀꯌꯥ ꯁꯥꯡꯖꯥꯅꯣ
ꯈꯪꯗꯦ ꯄꯨꯡ ꯑꯅꯤꯃꯨꯛꯀꯤ ꯆꯥꯡꯗꯤ ꯁꯥꯡꯉꯝꯗꯧ ꯃꯥꯜꯂꯦ
ꯎꯝ ꯑꯗꯨ ꯌꯦꯡꯉꯣ ꯑꯅꯤ ꯁꯥꯟꯅꯔꯛꯄꯖꯦ ꯌꯦꯡꯉꯣ ꯏꯙꯧ ꯅꯣꯡꯁꯥꯕꯒꯤꯖꯨ ꯍꯔꯥꯎꯅꯤ ꯍꯔꯥꯎꯅꯤ ꯇꯧꯔꯝꯕꯗꯨꯅ ꯍꯔꯥꯎꯒꯤꯗ꯭ꯔꯦ
ꯑꯥꯎ
ꯃꯣꯏꯖꯤ ꯃꯣꯏꯒꯤꯖꯤꯗꯤ ꯍꯔꯥꯎꯕ ꯌꯥꯕ ꯖꯥꯠꯅꯤ ꯅꯠꯇ꯭ꯔꯥ ꯌꯥꯝ ꯆꯥꯎꯅ ꯑꯗꯣ ꯈꯪꯗꯦ ꯂꯣꯏꯁꯟꯒ꯭ꯔꯦ ꯖꯒꯣꯏ ꯁꯥꯊꯖꯦꯅ ꯑꯈꯣꯏ ꯃꯨ ꯃꯌꯥꯝꯖꯦ ꯁꯥꯊꯖꯦꯅ ꯈꯟꯕꯅꯦ ꯑꯗꯨ ꯎꯄꯥꯏ ꯂꯩꯇꯦ ꯅ ꯏꯆꯦ ꯔꯨꯃꯤ ꯏꯆꯦ ꯔꯨꯃꯤꯗꯒꯤꯅꯦ ꯐꯅꯦꯛ ꯂꯧꯅꯤ ꯍꯥꯏꯕꯗꯣ
ꯑꯥ
ꯂꯧꯔꯔꯣꯏꯗ꯭ꯔꯣ
ꯐꯅꯦꯛꯇꯣ ꯃꯆꯨꯗꯣ ꯑꯩꯅ ꯏꯄꯥꯝ ꯄꯥꯝꯗꯕ
ꯐꯤꯁ ꯀꯂꯔ ꯃꯆꯨ ꯁꯥꯍꯧꯋꯦ ꯑꯩꯒꯤꯗꯤ ꯉꯁꯤ ꯐꯤ ꯀꯩꯅꯣ ꯄꯤꯔꯝꯃꯦ ꯂꯪꯗꯣ ꯑ ꯑꯈꯣꯏꯒꯤ ꯏꯁꯥꯅ ꯆꯤꯡꯖꯕ ꯃꯨꯛꯀꯥ ꯀꯥ ꯂꯪꯗꯣ
ꯎꯝ
ꯀꯤ ꯑꯗꯨ ꯑꯣꯏꯅ ꯐꯦꯜꯍꯜꯂꯒꯦꯅ ꯐꯦꯜꯍꯟꯒꯔꯦ ꯈꯔ ꯋꯥꯠꯂꯦꯕꯀꯣ ꯒ꯭ꯔꯥꯝ ꯌꯥꯡ ꯈꯩꯃꯨꯛ ꯋꯥꯠꯄꯗꯣ ꯑꯩꯅ ꯏꯅꯦ ꯃꯣꯏ ꯏꯅꯦ ꯑꯃ ꯏꯅꯦ ꯄꯤꯁꯪꯆꯥ ꯂꯩꯕꯗꯣ
ꯑꯥ
ꯃꯥꯉꯣꯟꯗꯒꯤ ꯂꯧꯔꯦ ꯒ꯭ꯔꯥꯝ ꯌꯥꯡꯈꯩ ꯑ ꯒ꯭ꯔꯥꯝ ꯍꯨꯝꯐꯨꯃꯨꯛ ꯂꯧꯋꯦ ꯃꯥꯉꯣꯟꯗꯒꯤ ꯑꯋꯥꯠꯄꯗꯣ ꯑꯗꯨꯒ ꯄꯤꯔꯝꯃꯦ ꯑꯉꯥꯡꯒꯩꯗꯤ ꯑꯅꯥ ꯑꯌꯦꯛ ꯌꯥꯎꯗꯦꯀꯣ
ꯌꯥꯎꯗꯤꯌꯦ
ꯑꯗꯨ ꯀꯥꯡꯖꯨ ꯇꯥꯡ ꯇꯔꯥꯇꯔꯨꯛꯇ ꯇꯥꯏ ꯍꯥꯏꯅꯦ
ꯇꯥꯏ
ꯀꯥꯡꯁꯨ ꯇꯥꯡ ꯇꯔꯥꯇꯨꯛ ꯇꯥꯕꯅꯤꯅ ꯀꯥꯡ ꯅꯨꯃꯤꯠꯁꯤꯗꯤ ꯈꯔ ꯈꯨꯌꯧꯃꯟꯒꯗ꯭ꯔꯥ ꯈꯡꯗꯦ ꯑꯥ ꯖꯔꯃꯥꯔꯥ ꯀꯩꯅꯣ ꯊꯧꯔꯥ ꯅꯤꯖꯔꯃꯥꯗꯔ ꯀꯩꯅꯣ ꯑꯩꯈꯣꯏ ꯀꯣꯅꯨꯡꯗ ꯆꯠꯂꯨꯁꯤꯀꯣ ꯄꯨꯂꯞ ꯃꯍꯥꯕꯂꯤꯗꯒ ꯌꯣꯡ ꯑ ꯑꯗꯨꯅ ꯃꯍꯥꯕꯂꯤꯗꯒ ꯄꯨꯔꯒ ꯌꯣꯡꯒ ꯌꯦꯡꯍꯜꯂꯨꯁꯦꯕ
ꯌꯦꯡꯍꯜꯂꯨꯁ
ꯈꯪꯗꯦꯗ ꯅꯣꯡꯖꯨ ꯇꯥꯁꯜꯂꯛꯑꯦ ꯍꯧꯖꯤꯛꯇꯤ ꯅꯣꯡꯖꯨ ꯍꯧꯖꯤꯛꯁꯨ ꯅꯣꯡꯖꯨ ꯊꯥꯠꯇ ꯍꯧꯖꯤꯛꯁꯦ ꯅꯣꯡꯖꯨ ꯊꯥ ꯅꯠꯇ꯭ꯔꯣ
ꯃꯥꯅꯤ
ꯉꯍꯥꯟꯗꯤ ꯑꯩꯈꯣꯏꯁꯦ ꯉꯥ ꯐꯥꯕ ꯌꯦꯡꯕ ꯆꯠꯂꯨꯏꯕꯀꯣ ꯂꯧꯕꯨꯛꯇ ꯑꯗꯣ ꯂꯧꯕꯨꯛꯁꯤꯡꯁꯦ ꯏꯁꯤꯡ ꯑꯝꯇ ꯍꯦꯛ ꯂꯩꯍꯧꯗꯕ ꯅꯣꯡ ꯇꯥꯗꯕꯒꯤ ꯂꯧꯁꯤꯡ ꯅꯣꯏꯒꯤꯗꯤ ꯂꯧꯁꯤꯡꯒꯗꯤ ꯎꯕ ꯈꯣꯠꯄ ꯇꯧꯗꯦ
ꯎꯗꯦ
ꯑꯣ ꯍꯧꯖꯤꯛꯀꯥꯟꯁꯦ ꯂꯧ ꯎꯔꯤꯕ ꯃꯤꯁꯤꯡꯁꯦ ꯀꯞꯅꯤꯡꯉꯝꯃꯅꯤ ꯍꯥꯏꯕ ꯅꯣꯡꯁꯨ ꯇꯥꯗꯦ ꯑꯗꯣ ꯂꯧ ꯇ꯭ꯔꯦꯛꯇꯔ ꯈꯣꯏꯔꯒ ꯑꯩꯈꯣꯏꯒꯤ ꯏꯁꯤꯡ ꯂꯩꯇꯕꯤꯗꯣ ꯈꯣꯏꯔꯒ ꯊꯝꯕꯤꯗꯣ ꯑꯗꯨ ꯉꯥꯛꯇ ꯇꯧꯍꯧꯋꯤ ꯍꯥꯏꯕ ꯅꯣꯡ ꯇꯥꯗꯕꯒꯤ ꯍꯜꯂꯣ ꯇꯥꯕ꯭ꯔꯣ
ꯇꯥꯏ ꯇꯥꯏ
ꯎꯏꯔꯕꯣꯏ ꯅꯤꯡꯉꯨꯔꯦ ꯎꯏꯔꯕꯣꯏ ꯅꯤꯡꯉꯨꯔꯦ ꯑꯣ ꯑꯩꯅꯗꯤ ꯑꯩꯒꯤ ꯑ ꯅꯪꯅ ꯉꯥꯡꯕꯗꯤ ꯑꯩ ꯁꯦꯡꯅ ꯇꯥꯏꯌꯦ
ꯑꯃꯨꯛ ꯑꯃꯨꯛ ꯆꯞ ꯆꯞ ꯆꯞ ꯂꯦꯞꯄꯦ ꯍꯥꯏꯕ
ꯑꯣ ꯏꯃꯥ ꯍꯣꯏꯗꯤ ꯂꯩꯕ꯭ꯔꯣ
ꯂꯩ
ꯅꯆꯟ ꯅꯨꯄꯤ ꯍꯣꯏꯗꯤ ꯃꯣꯏꯒꯤ ꯊꯕꯛ ꯏꯪꯈꯥꯡꯗꯣ ꯑꯗꯨꯝ ꯆꯠꯂꯤꯕꯣ
ꯆꯠꯂꯤ
ꯑꯣ ꯏꯅꯦꯁꯤꯁꯨ ꯑꯗꯨꯝ ꯆꯠꯂꯤ ꯃꯥꯏ ꯊꯕꯛ ꯏꯟꯈꯥꯡꯗꯣ
ꯑꯧ
ꯑꯣ ꯑꯅꯥ ꯑꯌꯦꯛ ꯅꯣꯏꯀꯦꯝꯇ ꯌꯥꯎꯗꯦꯀꯣ
ꯌꯥꯎꯗꯦ
ꯑꯣ ꯐꯩ ꯐꯩ ꯈꯋꯥꯏ ꯐꯕꯨ ꯑꯅꯥ ꯑꯌꯦꯛ ꯌꯥꯎꯕꯤꯔꯛꯇꯕ ꯅꯠꯇ꯭ꯔꯥ ꯑꯩꯈꯣꯏꯅ ꯏꯁꯣꯔꯗ ꯈꯣꯏꯔꯝꯃꯤꯁꯦ ꯑꯅꯥ ꯑꯌꯦꯛꯁ ꯌꯥꯎꯕꯤꯔꯛꯇꯕꯅ ꯍꯌꯦꯡ ꯀꯩꯅꯣ ꯑꯩꯈꯣꯏ ꯀꯣꯏ ꯆꯠꯄꯗꯨꯗꯤ ꯅꯪ ꯀꯩ ꯁꯦꯠꯇꯣꯏꯅꯣ
ꯑꯩꯖꯦ ꯀꯥꯔꯤꯅꯣ ꯈꯤꯇꯪ ꯐꯝꯃꯤꯅꯦ ꯀꯔꯤꯅꯣ ꯁꯦꯠꯇꯔꯤꯁꯦ ꯐꯅꯦꯛ ꯑꯃ ꯐꯤ ꯑꯃ ꯑꯗꯨ ꯃꯉꯥꯏꯔꯤꯅꯦ ꯃꯆꯨꯗꯨꯗꯤ ꯈꯪꯗꯔꯦ
ꯎꯝ
ꯍꯂꯣ ꯍꯜꯂꯣ ꯇꯥꯏ ꯇꯥꯏ
ꯇꯥꯕ꯭ꯔꯣ
ꯇꯥꯏꯌꯦ
ꯑꯣ ꯑꯃꯨꯛ ꯄꯠꯄꯠ ꯄꯠꯄꯠ ꯇꯠꯄ꯭ꯔꯥ
ꯇꯠꯂꯦ
ꯑꯣ
ꯑꯣ ꯐꯔꯦ ꯐꯔꯦ ꯑꯗꯨꯏꯇꯥꯔꯗꯤ ꯅꯦꯋꯥꯛꯁꯨ ꯅꯨꯡꯉꯥꯏꯇ꯭ꯔꯦ ꯊꯝꯃꯒꯦ ꯀꯣ ꯑꯥ ꯊꯝꯃꯦ ꯊꯝꯃꯦ
ꯑꯥ